ꯑꯩ ꯇꯟꯕ ꯑꯃ ꯌꯥꯎꯔꯦꯕꯦꯝꯃ ꯑꯩ ꯇꯥꯟꯃꯃꯤꯎꯔ
ꯆꯄ
ꯇꯌꯦ
ꯑꯣ ꯅꯠꯇꯦ ꯑꯩ ꯀꯦ ꯄꯥꯏ ꯃꯅ ꯊ ꯀꯨꯗꯨꯣ ꯄꯥꯏꯈꯠꯂꯦꯗꯅ ꯈꯨꯠꯁ ꯀꯩꯝꯇ ꯊꯦꯡꯉꯨꯔꯠꯇꯦ ꯃꯁꯥꯅ ꯄꯦꯛ ꯆꯠꯀꯦ ꯍꯥꯏꯕ ꯉꯔꯥꯡ ꯅꯍꯥꯟ ꯇꯧꯕꯗꯣ ꯑꯗꯨꯁꯨ ꯁꯥꯟꯅꯕ ꯆꯠꯈ꯭ꯔꯤꯕ
ꯑꯩ ꯇꯟꯕ ꯑꯃ ꯌꯥꯎꯔꯦ ꯅꯣꯏꯁꯦ ꯑꯩꯗ ꯀꯔꯤꯝ ꯇꯧꯈꯤꯗ ꯍꯥꯏꯕ
ꯃꯗꯨꯅꯦ ꯀꯩꯒꯤꯅꯣ ꯍꯥꯏꯕ
ꯄꯃꯨꯣꯏ ꯍꯜꯋꯥ ꯅꯣ ꯑꯣꯟ ꯌꯥꯗꯕ ꯍꯥꯏꯁꯦ ꯑꯩꯉꯣꯟꯗꯁꯨ ꯃꯥꯡꯖꯩꯅꯦ ꯍꯥꯏꯕ
ꯍꯧꯁꯤ ꯑꯗꯨꯅꯦꯅ ꯇꯜꯂꯁꯦ
ꯍꯣꯏ ꯃꯥꯡꯉꯦ ꯍꯥꯏꯕ ꯑꯩꯉꯣꯟꯗꯁꯨ ꯍꯥꯏꯗꯤ ꯑꯩꯁꯨ ꯄꯩꯁꯥ ꯐꯪꯗꯣꯏꯅꯤꯗꯅ ꯑꯗꯣ ꯑꯩꯉꯣꯟꯗꯁꯨ ꯃꯁꯤꯡ ꯍꯟꯊꯗꯣꯏꯅꯦꯕ ꯅꯪꯉꯣꯟꯗ ꯑꯅꯤ ꯍꯟꯊꯈ꯭ꯔꯤꯁꯦ ꯑꯩꯉꯣꯟꯗꯁꯨ ꯑꯅꯤ ꯍꯟꯊꯗꯣꯏꯅꯦꯕ ꯅꯪꯒꯤ ꯃꯥꯡꯖꯕ ꯍꯥꯏꯁꯦ ꯑꯩꯒꯤꯁꯨ ꯃꯥꯡ ꯕꯅꯤ
ꯌꯥꯝ ꯅꯨꯡꯁꯤꯇꯦ ꯍꯥꯏꯅ ꯈꯜꯂꯕ ꯅꯪꯅ ꯌꯥꯝ ꯆ ꯑꯩꯉꯣꯟꯗꯇꯪ ꯃꯥꯡꯖꯕꯣꯏꯗꯤ ꯐꯕ
ꯍꯣꯏ ꯑꯗꯨ ꯅ ꯍꯥꯏꯁꯦ ꯅꯉꯣꯟꯗꯪ ꯃꯥꯡꯖꯕꯗꯤ ꯃꯥꯡꯖꯔꯣ ꯁꯤꯅꯤ ꯍꯥꯏꯦ
ꯀꯩꯅꯣ ꯑꯩꯈꯣꯏ ꯏ ꯆꯦꯒꯤꯗꯨꯗꯤ ꯌꯥꯝ ꯊꯨꯅꯁꯨ ꯄꯩꯁꯥꯗꯨ ꯁꯦꯝꯃꯛꯩꯗꯨꯅꯤ ꯄꯩꯁꯥꯗꯁꯨ ꯇꯞꯄꯦ ꯑꯗꯒꯤ ꯀꯩꯅꯣꯗꯨ ꯈꯪ ꯀꯩ ꯀꯔꯤꯝ ꯄꯥꯏꯕꯅ ꯇꯥꯕꯗꯣ ꯍꯦꯛ ꯄꯥꯏꯈꯠꯂꯦꯗꯅ ꯃꯈꯣꯟ ꯂꯩ ꯈꯠꯂ ꯊꯝꯃꯤꯅ ꯑꯗꯣ ꯑꯦꯞꯇ ꯉꯥꯏꯔꯒ ꯑꯗꯨꯒ ꯁꯤ ꯈ꯭ꯋꯥꯏ ꯐꯥꯏꯁꯀꯤ ꯑꯍꯥꯟꯕ ꯀꯣꯜ ꯇꯧꯔꯛꯄ ꯄꯁꯦ ꯈꯪꯕ꯭ꯔ ꯑꯗꯨꯝꯅꯦ ꯑꯍꯣꯏꯅꯦ ꯑꯗ ꯇꯣ ꯀꯩꯅꯣ ꯄꯥꯏꯈꯠꯄꯒꯅꯦ ꯀꯩꯅꯣ ꯇ ꯇꯧꯂꯦꯕ ꯑꯗꯨꯝ ꯍꯥꯏꯗꯤ ꯂꯣꯗꯤꯡ ꯀꯇꯥ ꯇ ꯑꯗꯨꯝ
ꯎꯝ ꯎꯝ ꯑꯍ ꯁꯤꯗꯤ ꯃꯈꯣꯟꯗꯤ ꯈꯔ ꯐꯔꯕ ꯃꯥꯜꯂꯦ
ꯑꯗꯨꯃꯥꯏꯅ ꯇꯧꯔꯒꯅꯦ ꯑꯗꯨꯝ ꯃꯁꯥꯗ ꯄꯥꯏꯈꯠꯂꯝꯃꯅꯦ ꯎꯝ ꯅꯝꯕꯔ ꯆꯠꯄꯗꯣ ꯆꯠꯂꯝꯕꯅꯦ ꯑ ꯑꯗꯨ ꯑꯗꯨꯝ ꯃꯊꯪ ꯀꯛꯈꯤꯦ ꯍꯥꯏꯕ ꯑꯩꯅꯠꯇ ꯍꯥꯏꯕꯁꯉꯕ
ꯑꯗꯨꯅꯦ ꯃꯣꯏ ꯑꯁ ꯈꯪꯗꯦ ꯑ ꯑꯩꯅ ꯇꯧꯔꯛꯇ꯭ꯔꯤꯗꯣ ꯍꯧꯖꯤꯛ ꯀꯩꯅꯣ ꯇꯧꯔꯛꯄ ꯀꯛꯑꯕ ꯅꯣꯡꯊꯛꯇ ꯄꯥꯏꯕꯤ ꯀꯥꯡꯕꯨꯨꯗꯨꯣ ꯑꯗꯨ ꯑꯗꯨ ꯑꯃ ꯑꯃ ꯀꯟꯅ ꯄꯥꯏꯔꯛꯄ ꯑꯗꯨꯏ ꯃꯈꯣꯟꯗꯣ ꯌꯥꯔꯣꯏꯗꯕ
ꯁꯤꯗꯗ ꯄꯨꯔꯥ ꯃꯅꯤꯄꯨꯔ ꯃꯅꯤꯄꯨꯔꯤ
ꯍꯣꯏ ꯄꯨꯔꯥ ꯃꯅꯤꯄꯨꯔꯤꯗ ꯉꯥꯡꯉꯧꯀꯣ ꯌꯥꯔꯤꯉꯩ ꯅꯣꯡꯁꯨ ꯅꯣꯂꯛꯀꯅꯨ
ꯌꯥ ꯌꯥꯔ ꯐꯁꯦ
ꯎꯝ ꯈꯔ ꯁꯥꯎꯔꯪ ꯂꯩꯔꯪꯅ ꯇꯧꯔꯒ ꯋꯥ ꯑꯥꯡꯕꯨꯅꯤ ꯅꯣꯛꯅꯤꯡꯗꯅꯕ
ꯌꯥꯝ ꯁꯥꯎꯅꯤꯡꯉꯝꯕ ꯃꯇꯥꯡ ꯑꯣꯏꯕꯅꯦ ꯁꯦ ꯑꯗꯨꯗ ꯀ ꯁꯥꯟꯅꯔꯔꯕꯗꯤ ꯆꯞ ꯆꯥꯗꯧꯅꯦꯕ
ꯃꯔꯤꯦꯡꯒ ꯂꯥꯎꯊꯠꯅꯗꯅ ꯍꯧꯎꯅꯁꯨ ꯇꯥꯔꯅꯤ
ꯎꯝ ꯉꯁꯤꯁꯦ ꯀꯩꯅꯣ ꯇꯧꯕꯅꯦꯕ ꯑꯩꯁꯦ ꯑ ꯁꯤꯟꯗꯝ ꯁꯪꯗ ꯆꯠꯀꯗꯕ ꯕ ꯑꯗꯨꯒꯅꯦ ꯑꯣꯖꯥꯗꯣ ꯑꯩꯈꯣꯏꯒꯤ ꯃꯀꯣꯛꯇꯣ ꯎꯅꯒꯗꯕ
ꯀ ꯆꯪꯒ ꯂꯑꯣ
ꯃꯖꯤ ꯆꯤꯟꯃ ꯌꯥꯗ꯭ꯔꯦ ꯇꯃꯤꯖ
ꯅꯪꯒꯤꯁꯦ ꯑꯅꯤꯈꯛꯇꯪ ꯅꯨꯡ ꯉꯥꯏꯔꯝꯃꯅꯤ
ꯅꯤꯒꯗꯥ
ꯑꯥ ꯍꯧꯖꯤꯛ ꯑꯃ ꯆꯠꯊꯣꯛꯈ꯭ꯔꯦ
ꯑꯃ ꯆꯥꯈ꯭ꯔ ꯃꯉꯥ ꯅꯠꯇ꯭ꯔꯣ ꯑꯃ ꯆꯥꯈ꯭ꯔ ꯍꯧꯖꯤꯛ ꯑꯃ ꯁꯥꯟꯅꯔꯦ ꯑꯗꯨꯗꯤ ꯑꯍꯨꯝ ꯉꯥꯏꯗ꯭ꯔꯣ
ꯑꯍꯨꯝ ꯉꯥꯏꯕꯅꯦꯕꯀꯣ ꯉꯔꯥꯡ ꯑꯅꯤ ꯂꯣꯏꯈ꯭ꯔꯦꯗꯅ ꯉꯁꯤ ꯑꯍꯨꯝ ꯑꯣꯏꯗꯧꯅꯤꯗꯅ ꯅꯠꯇꯦꯌꯦ ꯄꯨꯂꯞꯇꯅꯤ ꯑꯗꯨꯒꯤꯅꯤ ꯑꯩꯅ ꯑꯗꯨꯒꯤꯅꯦ ꯑꯩꯅ ꯃꯥꯡꯍꯟ ꯅꯤꯗꯦ ꯅꯥꯏꯣ
ꯑꯁ ꯑꯗꯨꯗꯤ ꯑꯁ ꯍꯧꯖꯤꯛ ꯀꯟꯇꯤꯅ꯭ꯌꯨ ꯑꯦꯂꯥꯔꯝ ꯁꯨꯝ ꯁꯟꯗꯅ ꯁꯥꯟꯅꯕ ꯌꯥꯔꯗꯤ ꯉꯁꯤ ꯑꯅꯤꯗꯣ ꯂꯣꯏꯁꯤꯜꯍꯧꯔꯁꯦ
ꯂꯣꯏꯁꯟꯗꯣꯏꯅꯦ ꯑꯥ ꯑꯗꯨ ꯂꯣꯏꯁꯜꯂꯒ ꯂꯣꯏꯔꯦ ꯅꯪꯒꯤ
ꯈ꯭ꯋꯥꯏ ꯑꯍꯨꯕꯁꯦ ꯑꯗꯨꯝ ꯇꯧꯋꯦꯕ
ꯑꯗꯨ ꯑꯗꯨꯅ ꯍꯥꯏꯖꯦ ꯅꯪꯒꯤꯁꯦ ꯑꯍꯧꯕꯁꯨ ꯑꯗꯨꯝ ꯇꯧꯋꯦ ꯑꯩꯅꯗꯤ ꯅꯪꯗꯣ ꯂꯨꯄꯥ ꯌꯥꯡꯈꯩꯃꯨꯛꯇ ꯤ ꯇꯥꯔꯦ ꯑꯗꯨꯗꯤ ꯑꯍꯨꯝꯗꯨꯗ ꯈꯔ ꯌꯥꯝ ꯇꯥꯍꯜꯂ ꯆꯅꯤ ꯑꯗꯨꯝ ꯌꯧꯖꯔꯅꯤ ꯀꯥꯏꯅ ꯈꯜꯂꯤꯅꯦ ꯍꯥꯟꯂꯛ
ꯑꯩꯈꯣꯏ ꯆꯦꯒꯤꯗꯨꯣ ꯄꯨꯜꯂꯞ ꯇꯔꯥꯕ ꯆꯅꯤꯉꯣꯏꯗꯣ
ꯑꯥ ꯆꯅꯤꯒ ꯃꯥꯄꯟ ꯑꯗꯨꯃꯥꯏꯅ
ꯑꯗꯣ ꯑꯩꯈꯣꯏꯒꯤ ꯀꯩꯅꯣꯗꯤ ꯂꯥꯏ ꯉꯁꯤ ꯀ꯭ꯂꯥꯁꯁꯦ ꯂꯩꯇꯕꯅꯦꯕ ꯃꯣꯏꯒꯤ ꯁꯤ ꯁꯦꯡꯕ ꯇꯧꯅꯦ ꯑꯗꯣ ꯑꯣꯖꯥꯗꯣ ꯃꯀꯣꯛꯇꯣ ꯎꯅꯕ ꯆꯠꯀꯦ ꯇꯧꯅꯦꯕ ꯑꯗꯣ ꯎꯅꯕꯗꯣ ꯇꯝꯗꯅ ꯆꯠꯇ꯭ꯔꯦꯕ ꯀꯩꯒꯤꯅꯣꯕꯗ ꯉꯔꯥꯡꯒꯤ ꯊꯧꯔꯥꯡꯕꯗꯣ
ꯅꯤꯡꯗ ꯇ꯭ꯔꯣꯠ ꯇꯔꯥ ꯇ꯭ꯔꯣꯠ ꯆꯔꯥ ꯇꯧꯋꯦ
ꯁ ꯑꯩ ꯁꯤꯗꯒꯤ ꯃꯐꯝ ꯑꯃꯨꯛ ꯂꯦꯡꯉꯗꯤ ꯆꯣꯔꯇꯥꯛ ꯂꯥ ꯆꯦꯟꯕꯒꯤ ꯃꯈꯣꯟ ꯑꯃꯨꯛ ꯊꯣꯛꯑꯅꯤ ꯂꯦꯡꯕꯁꯨ ꯌꯥꯗꯕꯤ
ꯀꯅꯥꯇ ꯌꯦꯜꯒꯦ
ꯅꯠꯇꯦꯗ ꯀꯅꯥꯝ ꯆꯦꯟꯗꯦꯗ ꯍꯥꯏꯗꯤ ꯁꯤ ꯃꯐꯝꯁꯦ ꯃꯈꯣꯟ ꯌꯥꯝ ꯊꯣꯛꯑꯦ ꯍꯥꯏ ꯇꯥꯔꯦ ꯃꯐꯝ ꯑꯗ ꯆꯠꯂꯒ ꯇꯧ ꯇꯧꯗꯧ
ꯅꯣꯏ ꯑꯕꯊꯛ ꯇ ꯀꯥꯀꯥ
ꯑꯃ ꯊ ꯀ ꯍꯥꯞꯄꯗꯗꯨ ꯅꯅꯦ ꯑꯩ ꯆꯠꯄ ꯄꯥꯕꯗꯣ ꯀꯩꯝꯇ ꯇꯧꯗꯕꯔꯣ ꯍꯧꯖꯤꯛ
ꯇꯧꯗꯦ
ꯇꯧꯗꯕ꯭ꯔꯥ ꯑꯗꯨ
ꯑ ꯑ
ꯑꯗꯣ ꯑ ꯃꯊꯛꯇ ꯀꯥꯒꯦ ꯇꯧꯅꯦ ꯑꯗꯣ ꯑꯃꯨꯛ ꯌꯦꯟꯗꯣ ꯈꯣꯡꯉꯛꯑꯗꯤ
ꯑꯣ
ꯈꯣꯏ ꯌꯦꯗꯣ ꯃ ꯆꯋꯂꯦ ꯀꯣ ꯇꯧꯗꯕ꯭ꯔꯥ ꯅꯠꯇꯦ ꯋꯥꯣꯟ ꯀꯩꯝ ꯇꯧꯗꯕ꯭ꯔꯣ
ꯀꯩꯅꯣ ꯑꯣꯏꯅ ꯇꯧꯋꯦ ꯀꯩꯅꯣꯝꯃ ꯇꯣꯠꯄꯒꯤ ꯀꯣꯠ
ꯑꯣ ꯑꯗꯨꯅ ꯑꯩꯈꯣꯏ ꯕꯥꯅ
ꯑꯗꯨꯅꯦ ꯑꯗꯨ ꯑꯃ ꯃꯈꯈꯣꯟꯅꯣ ꯌꯥꯔꯣꯏꯕ
ꯌꯥꯔꯕ ꯀꯩꯝ ꯇꯧꯗ꯭ꯔꯕ ꯃꯊꯛꯇꯗꯤ ꯀꯩꯅꯣ ꯒꯥꯔꯤ ꯆꯠꯄꯩ ꯃꯈꯣꯟꯗ ꯌꯥꯝ ꯇꯥꯅꯤ ꯇꯧꯅꯤ ꯄꯨꯔꯥ ꯑꯣꯄꯟ ꯑꯣꯏꯔꯕꯝꯅ ꯃꯥ ꯍꯥꯏꯃ ꯍꯥꯏꯃ ꯕꯥ ꯍꯧꯗꯣꯛꯑꯉꯅꯤ ꯑꯥꯖꯅ ꯅꯨꯡꯉꯥꯏꯅ ꯀꯜꯂꯃꯦ ꯑꯗꯨ ꯅꯪ ꯀꯥꯔꯛꯈꯤꯅꯨꯡꯉꯥꯏꯀꯣ ꯀꯥꯔꯛꯄ ꯌꯥꯗ ꯅ ꯇꯧꯔꯛꯅꯤ
ꯇꯥꯗꯣꯣꯗꯣ
ꯅ ꯆꯦꯄꯠ ꯅꯨꯡꯉꯥꯏ ꯆꯦꯄꯤꯠ ꯇꯥꯟꯊꯣꯛꯄꯁꯦ ꯈꯪꯕ꯭ꯔꯥ ꯑꯩꯈꯣꯏ ꯁꯤꯗ ꯂꯩꯔꯦꯅꯦ ꯌꯨꯝ ꯁꯤꯦ ꯂꯣꯏ ꯁꯝꯅꯔꯕꯅꯤꯅ ꯈꯪꯕ꯭ꯔꯥ ꯑꯃꯗꯧ ꯆꯣꯡꯅꯤ ꯑꯃꯗꯧ ꯆꯣꯡꯅꯤ ꯃꯣꯏꯅ ꯑꯃꯨꯗꯧ ꯆꯦꯜꯦꯕ ꯑꯩ ꯍꯧꯛꯥꯟꯅꯕꯅꯦ ꯇ꯭ꯔꯦ ꯍꯣꯏ ꯆꯂꯨꯅꯦ
ꯑꯥ
ꯆꯂꯣ ꯑꯅꯤ ꯃꯅꯤ ꯀꯣꯟ ꯄꯨꯔꯥ ꯇꯥꯥꯁꯥꯟꯅꯔꯒꯅꯤ ꯇꯨꯡꯂ ꯃꯊ ꯃꯕꯨꯛ ꯃꯕꯨ ꯇꯨꯀ ꯇꯨꯝꯅꯔꯝꯃꯦ ꯍꯥꯏꯕ
ꯑꯩꯈꯣꯏ ꯑꯩꯈꯣꯏꯁꯨ ꯑꯩꯈꯣꯏꯁꯨ ꯃꯤꯒꯤ ꯍꯧꯗꯣꯡꯒꯤ ꯁꯨꯃꯥꯡ ꯑꯣꯏꯔꯤ
ꯃꯊꯛꯁꯤꯗ ꯃꯣꯏ ꯑꯗꯨꯝ ꯅꯨꯡꯗꯥꯡꯗꯅ ꯀꯨꯝꯅꯔꯅꯤ ꯑꯩꯈꯣꯏꯒꯤ ꯃꯈꯥꯒꯤ ꯂꯦꯇ꯭ꯔꯤꯟꯗꯣ ꯑꯗꯣ ꯀꯩꯅꯣ ꯄꯦꯟꯗꯤꯂꯦꯁꯟ ꯍꯥꯞꯄꯗꯣ ꯀꯩꯅꯣ ꯍꯥꯞꯇ꯭ꯔꯤꯕ ꯕꯁ ꯑꯩꯈꯣꯏ ꯕꯥꯅꯔ ꯐꯨꯠꯇꯣꯛꯑ ꯊꯝꯕꯅꯦꯕ ꯑꯗꯨꯒꯤꯅꯦ ꯍꯣꯏ ꯆꯠꯂꯕꯅꯦ ꯑꯗꯣ ꯑꯗꯨꯝ ꯆꯪꯉꯛꯒꯅꯦ ꯈꯥꯛꯇ ꯆꯥꯗꯕ ꯃꯣꯏ ꯃꯌꯨꯝ ꯑꯣꯏꯅꯦ ꯅꯍꯥꯟꯁꯨ ꯂꯥꯏꯗ ꯄꯨ ꯄꯨꯜꯂꯦꯕ ꯑ ꯑꯃꯨꯛꯇ ꯍꯥꯕ ꯑꯗꯨꯝ ꯀꯟꯂꯒ ꯂꯩꯒ꯭ꯔꯕ
ꯃꯥꯏꯊꯥꯕꯤꯅꯤ ꯃꯤ ꯅꯕꯣ ꯍꯧꯗꯣꯡ ꯉꯥꯏꯖ ꯈꯪꯗ꯭ꯔꯣ ꯎꯝ ꯍꯧꯗꯣꯡ ꯉꯥꯏꯖ ꯈꯪꯗ꯭ꯔꯣ ꯅꯪꯕꯣ ꯍꯧ ꯇꯣꯡ ꯍꯥꯏꯁꯦ
ꯑꯩꯌꯧꯅꯛ ꯎꯁꯤꯠꯇ ꯋꯥꯅ ꯉꯧꯔꯛ ꯀꯪ ꯉꯧꯔ ꯐꯖꯕ ꯑꯃ ꯒ꯭ꯔꯦꯗꯤ ꯆꯦꯟꯈ꯭ꯔ ꯃꯥꯜꯦ
ꯎꯝ ꯅꯪ ꯑꯪꯒ꯭ꯔꯦꯖꯤ ꯌꯥꯝ ꯉꯥꯡꯅꯤꯡꯕ꯭ꯔꯥ
ꯀꯥꯏ ꯀꯩ ꯍꯥꯏ
ꯑꯩꯈꯣꯏꯁꯦ ꯑꯩꯈꯣꯏꯁꯦ ꯁ ꯍꯩꯅꯈ꯭ꯔꯕꯅꯤ
ꯑ ꯅ ꯁꯨꯝꯃꯤ ꯌꯥꯎꯒꯦ ꯍꯥꯏꯕ
ꯑꯗꯨꯅ ꯍꯥꯏꯁꯦ ꯑꯩꯈꯣꯏꯁꯦ ꯑꯅꯝꯕꯅꯗꯤ ꯃꯣꯏ ꯀꯩꯅꯣꯣꯔꯣꯝꯒꯤꯗꯤ ꯑ ꯃꯤ ꯍꯥꯏꯗꯤ ꯃꯣꯏ ꯑꯥꯒꯤꯗꯤ ꯀꯣꯔꯤꯌꯥ ꯑꯗꯨ ꯑꯗꯥ ꯂꯝꯒꯤꯗꯨꯗꯤ ꯌꯥꯝ ꯍꯥꯏꯗꯤ ꯃꯣꯏꯗꯤ ꯃꯁꯥꯒꯤ ꯃꯔꯣꯟꯜꯁꯦ ꯐꯖꯅ ꯑꯗꯨꯝ ꯉꯥꯡꯅꯕ
ꯍꯣꯏ ꯍꯣꯏ ꯑꯩꯈꯣꯏ ꯁꯤ ꯀꯩꯅꯣꯗꯁꯨ ꯇꯝꯍꯜꯂꯛꯄ ꯅꯦ ꯍꯥꯏꯕ ꯑꯦ ꯑꯣꯖꯥꯉꯩꯅ ꯁꯅꯦ ꯍꯥꯏꯕ ꯍꯥꯏꯗꯤ ꯑꯗꯨ ꯉꯥꯡꯉꯣ ꯑꯗꯥ ꯉꯥꯡꯉꯣꯅ ꯇꯧꯍꯜꯂꯛꯄꯩ ꯑꯗꯨꯒ ꯃꯅꯤꯄꯨꯔꯤ ꯂꯣꯟ ꯈꯪꯗꯕꯁꯨ ꯑꯙ ꯈꯪꯉꯒꯁꯨ ꯀꯥꯎꯕ ꯑꯗꯨꯝ ꯌꯥꯎꯋꯤ ꯃꯔꯛꯇꯨꯗ ꯑꯁ ꯑꯩꯗꯤ ꯐꯣꯇꯣ ꯀꯥꯞꯄꯒ ꯌꯥꯝ ꯊꯥꯅꯤꯡꯉꯦ ꯅꯉꯣꯟꯗ
ꯌꯥꯔꯦ ꯑ ꯇ ꯉ ꯍꯥꯏꯀꯣ ꯑꯗꯨ ꯃꯔꯤꯅꯦ
ꯍꯪꯉꯦ ꯑꯕꯁꯦ ꯄꯤꯛꯑꯦꯕꯀꯣ ꯑꯩꯌꯨ ꯄꯨꯜꯂ ꯂꯩꯈ꯭ꯔꯕ
ꯑ ꯋꯥꯔꯤ ꯍꯔꯣ ꯋꯥꯔꯤ ꯍꯔꯣ
ꯑꯩ ꯍꯥꯏꯦꯛ ꯦꯇꯪ ꯉꯔꯥꯡꯒꯤ ꯑꯣꯖꯥꯗꯣ ꯑꯃ ꯀꯩꯅꯣ ꯇꯧꯔꯦ ꯍꯥꯏꯕꯗꯣ ꯁꯧꯂꯥꯡꯉꯦ ꯕꯦꯛ ꯀꯩꯅꯣ ꯆꯥꯍꯟꯅꯤ ꯅꯤꯒ ꯍꯥꯏꯕ ꯑꯗꯨꯗꯣ ꯂꯩꯔ ꯈꯥꯟꯅ ꯑꯗꯨ ꯂꯩꯔꯝꯃꯒꯗꯤ ꯑꯃꯨꯛ ꯍꯥꯏꯗꯤ ꯑꯩꯈꯣꯏ ꯎꯁꯟꯅꯗꯅ ꯆꯠꯄꯗꯤ ꯁꯨꯡꯉꯥꯏꯔꯔꯣꯏꯗꯕ
ꯑꯥ
ꯑꯗꯨ ꯅꯅꯦ ꯀꯩꯅ ꯆꯠꯂꯔꯣꯏꯁꯅ ꯆꯠꯇ꯭ꯔꯦꯕ ꯈꯪꯉꯕ꯭ꯔꯥ ꯍꯥꯏꯗꯤ ꯍꯦꯛ ꯎꯅꯧꯔꯗꯤ ꯑꯩꯈꯣꯏꯗꯣ ꯁꯤ ꯃꯔꯝꯒꯤꯅꯦ ꯑꯗꯨꯒꯤꯅꯗꯥꯏꯅꯦ ꯑꯃꯨꯛ ꯍꯥꯏꯗꯨꯗꯤ ꯌꯥꯔꯣꯏꯗꯕ ꯀꯣꯀꯟ ꯂꯣꯟꯗ ꯁꯥꯟꯅꯔꯒ ꯑꯗꯨꯣ ꯌꯥꯝ ꯇꯠꯂꯦꯕ ꯃꯊꯛꯇꯣ ꯌꯦꯡꯅꯤꯡꯉꯛꯇ꯭ꯔꯕ ꯃꯥꯅ ꯗꯙꯝꯀꯤ ꯇꯧꯕꯗ ꯇꯧꯔꯛꯄꯗꯣ
ꯑ ꯑ ꯎꯝ
ꯃꯥꯗꯣ ꯄꯨ꯭ꯔꯥ ꯀꯩꯅꯣ ꯑꯣꯖꯥ ꯅꯠꯇꯦꯗꯅ ꯃꯥꯥꯏ ꯎꯔꯗꯝ ꯀ ꯀꯗ ꯎ ꯄ ꯇꯕ
ꯎꯝ
ꯑ ꯑꯅꯤꯃꯛꯅꯤꯅꯦ ꯂꯩꯔꯤꯁꯦ ꯑꯩꯉꯣꯟꯗ ꯃꯨꯟꯅ ꯌꯦꯡꯅꯔꯦ ꯍꯥꯏꯕ ꯍꯧꯗꯣꯡꯁꯩ
ꯀꯔꯤꯅꯣ ꯃꯥꯅ ꯇꯧꯔꯤꯁꯤꯕꯨ ꯃꯔꯣꯟꯒꯁꯤ ꯄꯦꯄꯥꯛ ꯄꯦꯄꯥꯀ ꯃꯥꯅ ꯄꯥꯏꯔꯤꯕ ꯄꯣꯠ ꯁꯤꯗ ꯄꯕꯦꯕꯥ ꯄꯕꯦꯕꯥ ꯉꯥ ꯀꯩꯅꯣꯃꯥꯏꯅ ꯈꯜꯂꯤꯁꯤꯅ ꯌꯦꯡꯉꯤꯕꯅꯦ ꯃꯣꯏꯗꯣ
ꯑꯩꯁꯦ ꯍꯥꯏꯗꯤ
ꯅꯠꯇ꯭ꯔꯒ ꯑ ꯑꯗꯨꯅꯦ ꯃꯣꯏꯅ ꯈꯜꯂꯤꯁꯦ ꯀꯩꯅꯣ ꯁꯤ ꯅꯨꯄꯤꯁꯤꯕꯨ ꯑꯩꯈꯣꯏ ꯇꯥꯜꯂꯤꯅꯤ ꯀꯥꯏꯅ ꯃꯥꯅ ꯇꯧꯖꯔ ꯁ꯭ꯥꯏꯏꯁꯦ ꯌꯦ ꯑꯃꯉꯛ ꯁꯁꯥꯏꯏꯁꯤꯗ ꯆꯤꯠ ꯆꯥ ꯆꯤꯠ ꯆꯥ ꯇꯧꯔ ꯂꯣꯏꯁꯤꯟꯈ꯭ꯔꯦ ꯀꯥꯏꯅꯒ
ꯅ ꯑꯦ ꯌꯥꯝ ꯎꯁꯤꯠꯇꯕ ꯍꯖꯥꯛꯠꯁꯤꯦ ꯌꯦꯡꯉꯣ ꯑꯩ ꯃꯅꯥꯛꯇ ꯁꯨꯝ ꯆꯪꯁꯤꯜꯂꯛꯦ ꯀꯥꯊꯤꯟꯗ ꯂꯩꯔꯝꯝꯕꯗ ꯑꯩ ꯃꯅꯥꯛꯇ ꯆꯪꯁꯤꯜꯂꯣ
ꯎ ꯃꯁꯥꯖ ꯇꯧꯕꯤꯔꯣ ꯍꯥꯏ ꯑꯣꯏꯔꯅꯤꯁꯤ
ꯁꯤꯕꯨ ꯤꯇꯔꯦ ꯃꯁꯦ
ꯑꯩ ꯏꯅꯥꯎꯄꯥ ꯁꯌꯦꯦꯟꯕ ꯑꯃꯛ ꯂꯥꯛꯑꯦ
ꯅꯅꯥ ꯄꯗ ꯇꯥꯟ ꯇꯣꯄ
ꯒꯥꯔꯤ ꯃꯈ ꯈꯗꯗꯗꯤ ꯌꯥꯔ
ꯀꯩꯅꯣ ꯇꯧꯋꯦꯕ ꯈꯤꯇꯪꯁꯨ ꯂꯥꯡꯉꯦ ꯀꯩꯅꯣ ꯌꯦꯟ ꯆꯥ ꯑꯣꯂꯦꯕ
ꯑ
ꯌꯦꯟ ꯃꯆꯥ ꯑꯣꯜꯂꯦꯕ
ꯎꯝ
ꯆꯠꯂꯣ ꯍꯥꯏꯕꯅꯦ ꯍꯧꯗꯣꯡ ꯃꯩꯊꯥꯕꯤ ꯆꯠꯂꯣ
ꯍ ꯃ ꯆꯥꯠ ꯂꯨꯝꯃꯤꯔꯣ ꯃꯣꯏꯗ ꯎ
ꯌꯦꯡꯉ ꯋꯥꯔ ꯃꯤ ꯃꯤꯠ ꯌꯥꯝ ꯑꯁ ꯇꯌꯦ
ꯌꯦꯅ ꯆꯂꯨ ꯃꯦꯔ
ꯅꯠꯇꯦ ꯍꯧꯗꯣꯛꯑꯅꯤꯗ ꯌꯦꯟ ꯃꯆꯥꯁꯦ ꯇꯔꯨꯛ ꯑꯣꯜꯂꯦꯕ ꯃꯥꯏ ꯃꯆꯥ ꯅꯠꯇꯦꯕ ꯃꯤꯉꯣꯟꯗ ꯀꯩꯅꯣ
ꯌꯥꯦ ꯑꯣ
ꯌꯦ ꯃ ꯆꯥꯗꯣ ꯇꯗ꯭ꯔꯕꯣꯟꯅꯦ ꯄ ꯕ
ꯑꯥ ꯑꯥ ꯌꯦꯟ ꯃꯆꯥꯁꯨ ꯄꯨꯕ ꯌꯥꯕ꯭ꯔꯥ
ꯑꯗꯒꯅꯦ ꯌꯦꯟꯖꯦ ꯀꯩꯅꯣ ꯃꯁꯥꯒ ꯐꯪꯒꯠꯇꯅ ꯇꯧꯋꯦ ꯃ ꯃꯅꯥꯛꯇ ꯈꯤꯇꯪ ꯆꯪꯉꯨꯔꯗꯤ
ꯑ ꯑ
ꯌꯦꯟ ꯃꯈ ꯈꯣꯟ ꯇꯥꯕ꯭ꯔꯥ
ꯇꯥꯗꯦ
ꯔꯦ ꯑꯣꯠꯁꯜꯂꯝꯃꯤꯅ ꯀꯩꯅꯣ ꯇꯧꯔꯤ ꯃꯁꯤꯒꯤ ꯍꯧꯗꯣꯡꯁꯦ ꯃꯍꯥ ꯄꯥꯄꯤꯁꯦ ꯀꯣꯡꯒꯣꯟ ꯊꯣꯛꯑꯦ
ꯀꯠꯇꯦ ꯍꯣꯔꯦꯟ ꯃꯣꯏꯅ ꯁꯤ ꯇꯥꯕꯗ ꯏꯕꯥꯅꯤꯒꯤ ꯋꯥꯔꯤ ꯇꯥꯕꯗ ꯊꯨꯀꯠꯆꯕ ꯃꯤ ꯌꯥꯎ
ꯍꯝ ꯃꯔ ꯨꯈꯝ ꯃꯔ ꯇ꯭ꯔꯥꯟꯁꯂꯦꯇꯔꯣꯔꯤꯣꯣꯏꯕꯅꯤ ꯁꯤꯁꯨ ꯁꯦꯝꯗꯣꯛꯇꯕ ꯌꯥꯗ꯭ꯔꯦ ꯑꯩꯈꯣꯏ
ꯑꯗꯨꯗꯂ ꯁꯣꯏꯕ ꯁꯗꯣ ꯎꯨꯥꯏ ꯂꯩꯇꯦ ꯌꯥꯎꯈ꯭ꯔꯦꯗꯣ
ꯃꯨꯊꯠꯄ ꯌꯥꯗꯕꯅꯤꯅ
ꯎꯝ ꯇꯥꯟꯕ ꯌꯥꯗ꯭ꯔꯕꯅꯤꯅ ꯂꯥꯛꯑꯣ ꯑꯩ ꯃꯅꯥꯛ ꯏꯊꯂꯥ
ꯑꯝ ꯀꯣꯟꯖꯂ ꯊꯕ ꯅꯥꯟꯕꯤꯌ ꯅꯣꯏꯒꯤ ꯇꯥꯏꯅꯕꯗꯨꯁꯨ ꯐꯖꯅ ꯁꯦꯝꯃꯦ ꯍꯥꯏꯇꯥꯔꯦ
ꯎꯝ
ꯑꯩ ꯅꯍꯥꯟꯒꯤ ꯂꯣꯏꯁꯟꯗꯕꯗꯣ
ꯎꯝ
ꯑꯗꯨ ꯂꯣꯏꯁꯟꯅꯤꯡꯕꯅꯦꯕ
ꯑꯕꯨꯡꯉꯗꯤ ꯀꯩꯅꯣꯒ ꯇꯧꯈ꯭ꯔꯦ ꯃꯣꯝꯄꯥꯛ ꯍꯥꯏꯗꯨꯔ ꯑꯗꯨꯗꯣ ꯃꯈ ꯈꯥ ꯊ ꯍꯥꯕ ꯑꯗꯨꯅ ꯇꯂ ꯑꯗꯨꯗꯔꯣ ꯗꯂꯞꯃꯛꯇꯤ ꯅ ꯇꯕꯛꯇꯪ ꯐꯥꯕꯗꯣ ꯑꯗꯨꯒ ꯇꯥꯏꯒꯃ
ꯃꯥ ꯍꯩꯔꯕꯣ ꯃꯥ ꯃꯥ ꯍꯥꯟ ꯍꯩꯗꯣꯛꯈꯤꯅꯤꯀꯣ
ꯁꯅꯤ ꯇꯥꯏꯒ ꯑꯗꯨ ꯥꯏꯕꯤꯌꯔ ꯃ ꯇꯥꯏ ꯍꯥꯏꯔꯒꯦ ꯍꯥꯏꯌ
ꯑꯣ ꯑꯗꯨꯃ ꯀꯩꯅꯣ ꯑꯗꯨꯝ ꯆꯞꯄꯤ ꯈꯣꯠꯄꯤ ꯇꯧꯗ꯭ꯔꯕꯕ
ꯗ꯭ꯔ ꯃꯥꯂꯦ
ꯎꯝ ꯑꯗꯨꯑꯣꯏꯗꯤ ꯐꯩꯑꯕ ꯅꯠꯇ꯭ꯔꯗꯤ ꯃꯨꯛꯅꯥ ꯁꯥꯟꯅꯕꯗ ꯋꯥꯏ
ꯋꯥꯌꯦꯅ ꯅꯣꯡꯃ ꯑꯃꯨꯛ ꯂꯥꯛꯑꯣ
ꯑ ꯑꯩ ꯅꯍꯥꯟꯗꯣ ꯍꯜꯂꯛꯑꯒ ꯀꯩ ꯇꯖꯤ ꯇꯝꯗꯕ ꯀꯣ ꯑꯗꯨꯒ ꯅꯨꯡꯗꯥꯡ ꯇꯥꯊꯔꯛꯑꯀꯥꯟꯗ ꯐꯩꯒꯟꯁꯦ ꯍꯦꯛꯇ ꯈꯨꯟꯅ ꯑꯃ ꯇꯧꯈꯠꯂꯛꯏꯅꯦ ꯍꯥꯏꯕ
ꯃꯨꯛꯄ ꯌꯧꯒꯅꯤ ꯑꯗꯨꯗꯣ ꯀꯩꯅꯣ ꯇꯧꯕꯩꯅꯦꯒꯤ ꯊꯥꯎ ꯍꯥꯞ ꯀꯗꯣꯕꯨꯅꯤꯌꯦ
ꯑꯥ ꯑꯥ ꯃꯈꯥꯗꯣ ꯊꯥꯎ ꯍꯥꯞꯀꯗꯕꯅꯦ ꯍꯥꯏ
ꯑ ꯍꯥꯞꯀꯗꯕꯅꯤ
ꯑꯩꯈꯣꯏ ꯃꯥꯅ ꯑꯩꯅ ꯍꯥꯏꯕ ꯑꯩꯈꯣꯏ ꯃꯥꯗ ꯑꯃ ꯏꯕꯥꯅꯤꯅꯁꯨ ꯇꯩꯊꯣꯛꯏꯗꯅ ꯐꯤꯗꯣ ꯐꯤ ꯊꯝꯃꯝꯅ ꯃꯥꯅ ꯊꯥꯎ ꯍꯥꯞ ꯆꯂꯃꯤꯗꯅ
ꯑꯥ
ꯑꯗꯨꯗꯣ ꯑꯩꯅ ꯍꯥꯏꯕ ꯈꯣꯡꯒꯤꯗꯨꯗꯤ ꯆꯞꯄꯦ ꯍꯥꯄꯝꯗꯕ ꯃꯥꯜꯂꯦ ꯑ ꯃꯥ ꯑꯁ ꯃꯤ ꯊꯥꯎꯗꯨ ꯂꯣꯏ ꯂꯣꯏꯔꯝꯃꯅꯤ ꯃꯥꯅ ꯃꯤꯒꯤ ꯐꯤ ꯊꯝꯕ ꯗꯤ ꯍꯥꯞꯄꯁꯨ ꯌꯥꯗꯕꯕꯨꯣ ꯍꯥꯞ ꯍꯥꯞꯄꯣꯏꯗꯕꯅꯤ ꯑꯗꯨꯗꯗꯤ ꯉꯍ ꯃꯈꯥꯏꯗꯨꯗ ꯍꯥꯞꯀꯗꯝꯕꯅꯤ
ꯑꯣ ꯍꯥꯞꯄꯣꯦ ꯍꯥꯏꯔꯣ ꯑꯗꯨꯗꯁꯨ ꯍꯥꯞꯄꯣꯅ ꯍꯥꯏꯔꯝꯃꯦꯕꯀꯣ ꯋꯥ
ꯆꯧꯗ ꯑꯅꯝꯕ ꯑꯗꯨꯗ ꯍꯥꯞꯅꯗꯤ ꯍꯥꯏꯗꯤ ꯑꯗꯨꯋꯥꯏꯗꯨꯗꯤ ꯐꯤꯗꯣ ꯊꯝꯗꯣꯏꯅ ꯅꯣꯏ ꯐꯤ
ꯑꯣ ꯑꯗꯨꯅꯦ ꯑꯗꯨꯅꯅꯦ ꯀꯩꯅꯣ ꯍꯥꯏꯔꯝꯃꯦꯕ ꯑꯩꯈꯣꯏꯅ ꯉꯔꯥꯡ ꯇꯩꯊꯣꯛꯄ ꯃꯣꯏꯅ ꯍꯦꯛ ꯊꯥꯎ ꯍꯥꯞꯂꯨꯔꯒꯗꯤ ꯀꯩꯅꯣ ꯇꯧꯕꯗꯣ ꯐꯤꯗꯣ ꯀꯩꯅꯣ ꯇꯧ ꯍꯥꯏꯕ ꯑꯅꯧꯕ ꯑꯣꯏꯅ ꯊꯥꯔꯒ ꯇꯧꯍꯕ ꯅꯪ ꯀꯗꯧꯔ ꯍꯥꯏꯕꯅꯣ
ꯀꯥꯏꯅꯣ
ꯍꯧꯗꯣꯡꯅꯤ ꯑꯩ ꯇ ꯄꯨꯔꯥ ꯌꯦꯡꯉꯦ ꯍꯥꯏꯕ ꯌꯥꯝꯅ